ꯍꯣꯏ ꯇꯥꯏ
ꯌꯥꯕ꯭ꯔꯣ ꯑꯗꯣ ꯉꯁꯤ ꯍꯣꯏ ꯉꯁꯤ ꯉꯁꯤꯀꯣ
ꯎꯝ
ꯅꯌꯥꯝꯕꯅ ꯍꯥꯏꯔꯛꯄꯅꯦ ꯅꯣꯏ ꯉꯥ ꯐꯥꯕ ꯆꯠ ꯇꯨꯔꯦꯟꯗ
ꯎꯝ ꯍꯣꯏ ꯆꯠꯂꯦꯦ
ꯑꯗꯨ ꯉꯥꯗꯣ ꯀꯃꯥꯏꯅ ꯇꯧꯕ꯭ꯔꯥ ꯌꯥꯝꯕ꯭ꯔꯥ
ꯑꯁ ꯌꯥꯝꯗꯦꯗ ꯍꯟꯗꯛꯀꯤ ꯃꯤ ꯌꯥꯝ ꯆꯠꯅꯩꯌꯦ ꯑꯗꯨꯒꯤ ꯁꯨꯇꯤ ꯂꯣꯏ ꯑꯣꯏꯅ ꯂꯩꯕꯅꯤꯅꯀꯣ ꯃꯤ ꯑꯌꯥꯝꯕ ꯑꯗꯨꯝ ꯊꯧꯔꯣꯏ ꯀꯨꯟꯕ ꯉꯥ ꯐꯥꯕ ꯌꯥꯝ ꯆꯠꯅꯩꯌꯦꯕ ꯑꯗꯨꯒꯤ ꯌꯥꯝꯗꯤ ꯐꯥꯔꯛꯇꯦ ꯑꯗꯨ ꯇꯔꯥꯗꯤ ꯑꯗꯨꯝ ꯋꯥꯠꯂꯦꯗ
ꯆꯥꯔꯛꯑꯒꯦ ꯇꯨꯔꯦꯟꯗꯔꯣ ꯄꯨꯈ꯭ꯔꯤꯗꯔꯣ
ꯇꯨꯔꯦꯟꯗꯅꯤ ꯇꯨꯔꯦꯟꯗ
ꯑꯣ ꯃꯤ ꯀꯌꯥ ꯃꯤ ꯀꯌꯥ ꯆꯠꯄ
ꯎꯝ ꯑꯩꯈꯣꯏꯗꯤ ꯃꯤ ꯃꯔꯤ ꯈꯛꯇꯅꯤ ꯑꯩꯈꯣꯏ ꯑꯩꯈꯣꯏ ꯃꯔꯤ ꯈꯛꯇꯅꯤ ꯆꯠꯄ ꯑꯩꯅꯦ ꯏꯌꯥꯝꯕꯅꯦ ꯑꯩ ꯑꯣ
ꯑꯣ ꯌꯥꯝ ꯐꯩꯀꯣ ꯑꯗꯨꯗꯤ ꯍꯥꯎꯔꯝꯒꯅꯤꯅꯦ
ꯍꯣꯏ ꯉꯁꯤꯗꯤ ꯍꯣꯏꯅꯦ ꯇꯨꯔꯦꯟꯒꯤ ꯉꯥꯅꯤ ꯑꯗꯣ ꯍꯥꯎꯋꯦ ꯀꯨꯏꯅ ꯆꯥꯗꯕ ꯃꯇꯨꯡ ꯉꯁꯤ ꯈꯛꯇ ꯑꯃꯨꯛ ꯆꯥꯕꯒꯤꯀꯣ ꯑꯗꯨꯝ ꯍꯥꯎꯋꯦ
ꯉꯥ ꯑꯆꯧꯕ ꯑꯗꯨꯝ ꯐꯥꯕꯔꯕ ꯃꯆꯥ ꯃꯆꯥꯔꯕ
ꯃꯆꯥ ꯃꯆꯥꯅꯦ ꯑꯆꯧꯕ ꯂꯩꯇꯦ ꯁꯤꯗ ꯃꯆꯥ ꯃꯆꯥ ꯉꯥꯛꯇꯅꯤ ꯑꯗꯨ ꯑꯣꯏꯔꯁꯨ ꯌꯥꯝ ꯍꯥꯎꯋꯦ
ꯃꯆꯥꯅꯗ ꯍꯥꯎ ꯃꯆꯥꯅꯗ ꯍꯥꯎꯔꯕꯅꯦ
ꯍꯣꯏ ꯑꯗꯣ ꯅꯣꯏ ꯑꯩꯅ ꯇꯥꯔꯦ ꯅꯣꯏ ꯉꯔꯥꯡ ꯊꯔꯣꯏ ꯈꯨꯟꯕ ꯆꯠꯂꯤ ꯍꯥꯏꯅ ꯇꯥꯏꯅ ꯆꯠꯄ꯭ꯔꯣ
ꯆꯠꯂꯦ ꯐꯪꯗꯦ ꯌꯥꯝꯕꯅꯤꯅ ꯍꯥꯏꯗꯤ ꯅꯨꯡꯁꯥꯁꯨ ꯀꯜꯂꯦꯕꯀꯣ
ꯑꯣ ꯑꯣ ꯅꯨꯡꯁꯥ ꯃꯔꯛꯇ ꯆꯠꯄꯔ ꯅꯣꯏ
ꯅꯨꯡꯁꯥ ꯍꯣꯏ ꯑꯌꯨꯛꯇ ꯆꯠ ꯆꯠꯀꯦꯅ ꯇꯧꯔꯝꯕꯗꯣ ꯁꯪꯗ꯭ꯔꯕ ꯊꯕꯛ ꯂꯩꯕ
ꯎꯝ ꯑꯣꯐꯤꯁ ꯆꯠꯇꯕ꯭ꯔꯣ
ꯑꯣꯐꯤꯁ ꯆꯠꯇꯦ
ꯦ ꯅꯒꯤ ꯊꯔꯣꯏ ꯈꯨꯟꯕꯗꯨ ꯑꯣꯐꯤꯁ ꯑꯣꯏꯔꯦ ꯑꯁ ꯌꯥꯝ ꯅꯨꯡꯉꯥꯏꯍꯦ ꯑꯗꯨꯗꯤ
ꯅꯨꯡꯉꯥꯏ ꯅꯨꯡꯉꯥꯏ
ꯃꯣꯏ ꯈꯨꯁꯤꯔꯣ ꯀꯥꯅꯤꯡꯉꯗꯤ ꯀꯥ ꯀꯥꯅꯤꯡꯗꯔꯗꯤ ꯇꯣꯛ
ꯎꯝ ꯑꯩꯗꯤ ꯀꯩꯅꯣꯒꯨꯝꯕꯅꯤ ꯍꯣꯏ ꯑꯦꯟ ꯖꯤ ꯑꯣꯒꯨꯝꯕ ꯇꯧꯅꯤꯡꯀꯥꯟ ꯇꯧꯕ ꯀꯌꯥꯝ ꯅꯨꯡꯉꯥꯏꯅ ꯑꯗꯨꯝ ꯇꯧꯋ
ꯑꯗꯣ ꯅꯣꯏ ꯀꯩꯅꯣ ꯅꯣꯏ ꯃꯅꯥꯛꯇ ꯗꯨꯀꯥꯟ ꯑꯃ ꯂꯩꯌꯦꯅ ꯏꯅꯦ ꯑꯃ ꯉꯥ ꯌꯣꯜꯂꯒ ꯂꯩꯕꯗꯣ
ꯍꯣꯏ
ꯃꯥꯅ ꯅꯍꯥꯟ ꯅꯍꯥꯟꯗꯣ ꯃꯥꯒ ꯑꯩ ꯊꯦꯡꯅꯩꯌꯦꯕ ꯑꯗꯣ ꯑꯩꯅ ꯊꯦꯡꯅꯕ ꯃꯇꯝꯗ ꯃꯥꯅ ꯍꯥꯏꯔꯦ ꯑꯁꯤ ꯑꯩꯈꯣꯏ ꯃꯅꯥꯛꯇ ꯂꯩꯕꯅꯤ ꯅꯨꯄꯥꯗꯣ ꯅꯃꯥꯟꯅꯕꯗꯣ ꯉꯔꯥꯡ ꯉꯥ ꯂꯩꯒꯦꯅ ꯉꯥꯥ ꯌꯦꯅ ꯑꯩꯒꯤꯗ ꯀꯨꯝꯃꯛꯄꯅꯤ ꯑꯗꯣ ꯃꯥꯗꯣ ꯉꯥ ꯂꯩꯔꯒ ꯃꯔꯣꯏ ꯄꯥꯏꯗꯕꯤꯗ ꯆꯠꯈꯔꯦ ꯀꯩ ꯍꯥꯏꯅ ꯍꯥꯏꯌꯦꯕ ꯑꯗꯣ ꯅꯪꯒꯤ ꯉꯥ ꯌꯦꯟꯁꯥꯡꯗꯣ ꯃꯔꯣꯏ ꯊꯝꯗ꯭ꯔꯗꯤ ꯍꯥꯎꯔꯣꯏꯅꯦ
ꯑꯕꯣꯛꯇꯣ ꯈꯪꯗꯕꯩꯅꯦ ꯃꯔꯣꯏꯗꯣ ꯑꯩ ꯍꯥꯟꯅ ꯂꯧꯁꯤꯜꯂꯦꯕꯀꯣ ꯃꯉꯣꯟꯗ ꯃꯉꯣꯟꯗ ꯂꯧꯗꯕ ꯑꯗꯨꯅ ꯑꯗꯨꯒꯤ ꯁꯨꯃꯥꯏꯅ ꯍꯥꯏꯕ ꯑꯣꯏ
ꯁꯨꯃꯥꯏꯅ ꯍꯥꯏꯕ ꯑꯣꯏꯔꯒꯗꯤ ꯀꯩꯅꯣ ꯃꯊꯪꯗꯨꯗꯤ
ꯂꯧꯔꯒ
ꯍꯣꯏ ꯂꯥꯛꯑꯣ ꯃꯥꯅ ꯍꯥꯏ ꯃꯥꯅ ꯑꯩ ꯑꯩꯒꯤ ꯃꯔꯣꯏ ꯑꯩꯒꯤ ꯃꯔꯣꯏ ꯂꯧꯗꯕꯤꯗ ꯆꯠ ꯀꯩꯒꯦ ꯃꯥꯒꯤ ꯉꯥ ꯌꯦꯟꯁꯥꯡꯗꯣ ꯃꯔꯣꯏ ꯍꯥꯞꯄꯗꯤ ꯀꯃꯥꯏꯅ ꯆꯥꯎꯍꯧꯗꯣꯏꯅꯣ ꯃꯥꯅ ꯍꯥꯏꯌꯦꯕ
ꯎꯝ ꯂꯧꯋꯦ ꯂꯧꯋꯦ ꯃꯉꯣꯟꯗ ꯂꯧꯗꯕ ꯃꯤ ꯑꯅꯤꯅꯦꯕ ꯑꯗꯨꯗ ꯐꯝꯃꯤꯗꯣ ꯑꯗꯒꯤ
ꯑꯗ ꯎꯝ ꯀꯩꯅꯣ ꯅꯣꯏ ꯅꯣꯏ ꯑꯥ
ꯑꯩꯈꯣꯏ ꯑꯩꯈꯣꯏ ꯀꯩꯗꯧꯋꯦꯕ
ꯀꯩꯅꯣ ꯅꯣꯏ ꯅꯣꯏ ꯅꯣꯏ ꯂꯩꯀꯥꯏꯗ ꯑꯩꯒꯤ ꯏꯃꯥꯟꯕꯤ ꯑꯃ ꯂꯩꯅ
ꯂꯩꯌꯦ ꯀꯩꯗꯧꯦ ꯍꯥꯏꯕ ꯑꯗꯣ
ꯑꯗꯨ ꯅꯨꯄꯤꯅ ꯍꯥꯏꯕ ꯅꯪꯁꯦ ꯍꯟꯗꯛ ꯅꯨꯡꯇꯤ
ꯊꯒꯦꯒ ꯑꯗꯣ ꯂꯥꯏꯔꯤꯛ ꯌꯥꯝꯅ ꯇꯧꯋꯦ ꯅꯨꯄꯤ ꯐꯪꯅꯤꯊ
ꯊꯥꯡꯝꯂꯕꯅ
ꯅꯪꯁꯦ ꯍꯟꯗꯛꯁꯦ ꯅꯨꯡꯇꯤꯒꯤ ꯕꯖꯥꯔ ꯆꯠꯂꯦ ꯍꯥꯏꯥꯟꯅ ꯇꯥꯏꯌꯦꯕ
ꯑꯣꯠꯇ ꯑꯣꯏꯔ ꯅꯨꯡꯇꯤꯒꯤ ꯕꯖꯔ ꯆꯠꯂꯦ ꯍꯥꯏꯅ ꯃꯥꯅ ꯍꯥꯏꯔꯛꯄ
ꯎꯝ ꯍꯌꯦꯡ ꯆ ꯑꯃ ꯆꯠꯀꯗꯕ ꯂꯩ ꯑꯗ ꯉꯁꯤꯗ
ꯑꯣ ꯑꯗꯨ ꯍꯌꯦ ꯍꯌꯦꯡꯁꯦ ꯑꯃꯨꯛ ꯇꯧꯗꯣꯏꯔꯣ ꯊꯤꯗꯣꯏꯔꯕ
ꯊꯦꯡꯅꯗ꯭ꯔꯗꯤ ꯍꯌꯦꯡ ꯉꯆꯦꯁꯨ ꯑꯃꯨꯇ ꯆꯠꯇꯣꯏꯅꯦ
ꯀꯩ ꯀꯩꯒꯤꯅꯣꯃꯥꯏꯅ ꯊꯤꯔꯒ ꯆꯠꯂꯤꯗꯨꯕꯣ ꯑꯣ ꯀꯩꯅꯣ ꯐꯣꯟꯗ ꯊꯤꯕ ꯌꯥꯗ꯭ꯔꯣ
ꯐꯣꯟꯒꯤꯁꯦ ꯁꯣꯁꯦꯜ ꯃꯦꯗꯤꯌꯥꯒꯤꯁꯦ ꯀꯌꯥꯝ ꯀꯩꯅꯣ ꯇꯧꯔꯤꯅꯣ ꯄꯥꯝꯗꯅꯦ ꯍꯥꯏꯗꯤ ꯕꯌꯨꯇꯤ ꯄ꯭ꯂꯥꯁ ꯈꯔ ꯁꯤꯖꯤꯟꯅꯔꯒꯅꯦ ꯑꯗꯨꯝ ꯇꯧ
ꯑꯗꯨ ꯎ ꯊꯦꯡꯅꯔꯒ ꯑꯗꯨꯝ ꯌꯦꯡꯕ ꯌꯥꯏꯅ
ꯎꯝ ꯎꯝ ꯑꯗꯨꯣ ꯑꯩ ꯄꯥꯝꯗꯕ ꯍꯥꯟꯅ ꯎꯅꯔꯛ ꯀꯣꯏꯅ ꯈꯪꯅꯕꯗꯣ ꯑꯗꯨꯃꯥꯏꯅ ꯄꯥꯝꯃꯦꯕ ꯍꯥꯏꯗꯤ
ꯅꯍꯥꯟꯈꯩ ꯃꯔꯛ ꯃꯔꯛꯇ ꯑꯣꯟꯂꯥꯏꯟꯗ ꯁꯥꯟꯟꯅꯅꯕ ꯒꯦꯝꯗꯣ ꯅꯪ ꯌꯥꯎꯗ꯭ꯔꯕꯣ
ꯂꯨꯗꯗꯔꯣ
ꯍꯣꯏ
ꯌꯥꯎꯗ꯭ꯔ
ꯀꯩ ꯀꯩꯒꯤ
ꯍꯩꯔꯕꯅꯤ ꯀ ꯑꯗꯨ ꯁꯥꯟꯅꯅꯤꯡꯗ꯭ꯔꯦꯕ ꯑꯩꯈꯣꯏ
ꯁꯝꯁ ꯅꯃꯤ ꯂ
ꯃꯣꯏꯗꯤ ꯌꯥꯝꯅ ꯁꯥꯟꯅꯕ ꯅꯨꯡꯉꯥꯏꯇꯦꯕ ꯃꯣꯏꯒ
ꯑꯁ ꯑꯩꯁꯨ ꯁꯥꯟꯅꯕ ꯁꯥꯟꯅꯗꯕ ꯀꯨꯏꯔꯦ ꯑꯩꯁꯨ ꯑꯩꯗꯤ ꯅꯪ ꯅꯪ ꯎ ꯈꯪꯗꯦ ꯏꯇꯥ ꯍꯟꯗꯛ ꯉꯁꯤ ꯁꯥꯟꯅꯁꯤꯔꯣ
ꯁꯥꯟꯅꯁꯤ ꯄꯩꯁꯥ ꯆꯥꯝꯃ ꯆꯥꯝꯃ
ꯍꯣꯏ ꯌꯥꯏ ꯑꯩꯁ ꯍꯣꯏ ꯌꯥꯏꯦ ꯁꯤ ꯈꯖꯤ ꯇꯔ ꯁꯤ ꯈꯖꯤ ꯇꯔꯒ ꯅꯪ ꯅꯪꯅ ꯅꯪꯅ ꯃꯣꯏ ꯈꯪꯕꯒꯤꯅꯦ
ꯎꯝ ꯑꯗꯨ ꯀꯩꯅꯣꯗ ꯑꯁ ꯈꯪꯗꯦꯅ ꯃꯣꯏ ꯂꯣꯏꯗꯧꯗꯤ ꯅꯣꯡꯃ ꯅꯣꯡꯃꯒꯤ ꯇꯎꯗꯅ
ꯍꯣꯏ ꯈꯪꯗꯦ ꯁꯥꯟꯅꯗꯕꯁꯨ ꯀꯨꯏꯔꯦ ꯎ ꯒ꯭ꯔꯨꯞꯇꯗꯤ ꯌꯥꯝ ꯑꯦꯛꯇꯤꯚ ꯇꯧ ꯃꯥꯅꯦ ꯅꯪꯁꯨ
ꯎꯝ ꯑ ꯇꯧꯔꯝꯕꯅ ꯇꯧꯗ꯭ꯔꯦ ꯇꯟꯗ ꯀꯩꯁꯦ ꯇꯟꯗꯅ ꯃꯦꯁꯦꯖꯀ ꯊꯥꯕꯗ ꯊꯥꯅꯤꯡꯗ꯭ꯔꯦꯕ
ꯅꯁꯨ ꯑꯗꯨꯝ ꯔꯤꯄ꯭ꯂꯥꯏ ꯄꯤꯔ ꯂꯩꯦꯗ ꯏ ꯎꯗ ꯃꯔꯛ ꯃꯔꯛꯇ ꯆꯪꯕꯅꯦꯕ ꯅꯪꯒꯤ ꯃꯤ ꯁꯦꯁꯨ ꯑꯗꯨꯝ ꯅꯨꯡꯇꯤꯒꯤ ꯑꯣꯏ
ꯎꯝ ꯑꯗ ꯍꯣꯏ ꯑꯗꯣ ꯃꯔꯛ ꯃꯔꯛꯇꯅꯦ ꯅꯨꯡꯇꯤꯒꯤꯗꯤ ꯅꯠꯇꯦꯍ
ꯑꯦ ꯁꯃꯤꯇꯤꯒꯅꯤꯗꯥ ꯖꯅ ꯑꯦꯛꯛꯇꯤꯞꯇꯥꯎ ꯍ ꯃꯥꯂꯦꯗ ꯅꯪꯗꯤꯦ
ꯑꯗꯨꯗꯤ ꯑꯩ ꯑꯦꯝ ꯑꯦꯟ ꯑꯣꯏꯕꯅꯤꯅ ꯅꯨꯡꯉꯥꯏꯇꯕꯒꯤ ꯇꯧꯕ ꯋꯥꯅꯤ
ꯑꯣ ꯅꯪ ꯑꯦꯠꯃꯤꯟꯔꯣ
ꯑꯦꯃꯤ ꯀꯩꯅꯅ
ꯑꯁ ꯑꯦꯛꯇꯤꯚ ꯇꯧꯕ ꯆꯥꯡꯅꯤꯀꯣ ꯍꯥꯏꯔꯅ
ꯑꯩ ꯃꯤꯁꯦ ꯊꯕꯤꯗ꯭ꯔꯗꯤ ꯃꯦꯝꯕꯔꯁꯤꯡꯒ ꯂꯣꯏꯅꯅ
ꯅꯠꯇꯦ ꯅꯪꯅ ꯒ꯭ꯔꯨꯞꯇ ꯑꯦꯛꯇꯤꯚ ꯇꯧꯕ ꯆꯥꯡꯗꯣ ꯍꯥꯏꯔꯗꯤꯀꯣ ꯇꯥꯎꯕ ꯅꯪꯅ ꯒ꯭ꯔꯨꯞꯇ ꯑꯦꯛꯇꯤꯞ ꯇꯧꯕ ꯆꯥꯡꯗꯣ ꯍꯥꯏꯔꯗꯤ ꯆꯥꯛ ꯄꯥꯎ ꯆꯥꯕ ꯁꯪꯒꯗꯕ ꯃꯥꯜꯅꯤ ꯅꯪꯁꯦ
ꯍꯣꯏꯣꯏ ꯃꯤꯁ ꯐꯥꯔꯦꯜꯂꯨꯗ ꯇꯧ ꯆꯥꯔꯤꯅꯦ ꯑꯗꯨꯒꯤꯅꯦ ꯑꯩ ꯉꯝꯗ꯭ꯔꯦꯗ ꯃꯔꯛ ꯃꯔꯛꯇ
ꯍꯣꯏ ꯃꯥꯜꯂꯦ ꯌꯥꯝ ꯃꯥꯜꯂꯦꯕꯣꯏ ꯑꯗꯨꯃꯥꯏꯅ ꯇꯧꯕ ꯃꯥꯜꯂꯦ
ꯅꯪ ꯍꯥꯏꯏ ꯁꯤ ꯑꯗꯨꯅ ꯉꯥ ꯆꯥꯔꯦꯅ ꯋꯥ ꯌꯥꯝ ꯆꯥꯎꯅ ꯉꯥꯡꯕꯗ ꯊꯧꯕꯅꯤꯅꯦ ꯇꯥꯄꯔ
ꯑꯗꯨꯃꯥꯏꯅ ꯇꯧꯋꯦ ꯍꯥꯏꯕ ꯈꯪꯕꯒꯤꯅꯦꯅ ꯍꯥꯏꯔꯤꯁꯦ
ꯑꯗꯨꯅꯦ ꯉꯥ ꯆꯥꯔꯒ ꯋꯥ ꯌꯥꯝ ꯆꯥꯎꯅ ꯉꯥꯡꯕꯗ ꯇꯧꯕꯅꯦꯕ
ꯑꯁ ꯑꯗꯨꯃꯥꯏ ꯑꯗꯨ ꯇꯧꯔꯤꯦꯗ ꯑꯩꯗꯤ ꯑꯩꯈꯣꯏꯗꯤ ꯑꯗꯨꯃꯥꯏꯅ ꯇꯧꯗꯦ
ꯑꯗꯨꯃꯥꯏꯅ ꯇꯧ
ꯀꯅꯥ ꯀꯅꯥ ꯂꯩꯒꯦꯅꯣ ꯍꯧꯖꯤꯦ
ꯅ ꯇ ꯀꯅꯥ ꯀꯅꯥ ꯂꯩꯔꯦꯅ ꯊꯤꯗ꯭ꯔꯦ ꯅꯨꯄꯤ ꯅꯨꯄꯤ ꯊꯤꯤꯁꯦ ꯀꯅꯥ ꯀꯅꯥ ꯂꯩꯗꯣꯏꯅꯣꯕ
ꯑꯦ ꯈꯨꯣꯟꯖꯦꯜꯁꯦ ꯐꯖꯅ ꯇꯥꯕ꯭ꯔꯣ
ꯇꯥꯏ ꯑꯩꯈꯣꯏꯒꯤ ꯏꯁꯩ ꯏꯁꯩꯗꯒ ꯁꯛꯄ ꯍꯧꯗꯁꯨ ꯌꯥꯦ ꯄ꯭ꯔꯦꯁꯦ ꯍꯧꯖꯤꯛꯁꯨ ꯌꯥꯗ꯭ꯔꯕ ꯇꯥꯏ
ꯣꯛꯟ ꯊꯣꯛꯣꯛꯄ
ꯇꯥꯗꯕ꯭ꯔꯕ
ꯅꯦꯠꯋꯥꯛꯛꯁꯤꯁꯨꯀꯣ ꯄꯦꯜꯂꯕꯅꯤ ꯑꯁꯦꯡꯕ ꯊꯣꯛꯣꯛꯅ ꯄꯦꯜꯂ ꯄꯦꯜꯂ ꯑꯗꯨꯝ ꯌꯥꯕꯖꯥꯅꯤꯅꯤꯍ ꯆꯅꯦꯃꯥꯁꯤꯁꯨ